ꯑꯣ ꯍꯜꯂꯣ ꯎꯝ
ꯀꯩꯗꯧꯔꯤꯅꯣ
ꯍꯩ ꯆꯥꯛ ꯆꯥ ꯇꫭꯛꯑꯒ ꯎꯝ ꯀꯌꯥꯁꯥ ꯒꯨꯔꯞꯇꯥ ꯀꯌꯥ ꯁꯥ ꯎꯝ ꯗꯤꯁꯀꯁꯟ ꯇꯧꯔꯒ ꯂꯩꯕ ꯑꯗꯣ ꯂꯣꯏꫪꯦ ꯍꯧꯖꯤꯛꯇꯤ
ꯅꯪꯗꯤ ꯆꯥꯛ ꯆꯥꯔꯕꯣ ꯂꫭ
ꯑꯥ
ꯆꯥꯛ ꯆꯥꯔꯕꯣ
ꯑꯩ ꯆꯥꯔꯦ ꯍꯣꯏ
ꯑꯣ ꯀꯩ ꯑꯦꯟꯁꯥꯡ ꯆꯕ꯭ꯔꯣ
ꯉꯁꯤꯗꯤ ꯆꯞꯐꯨꯠ ꯆꯥꯏꯌꯦ
ꯍꯥꯎꯔꯝꯅꯤꯅ
ꯍꯣꯏ ꯍꯥꯎꯋꯦ
ꯑꯣ ꯎꯝ ꯍꯝ ꯀꯩꯗꯧꯔꯤꯅꯣ ꯍꯧꯖꯤꯛꯇꯤ
ꯍꯧꯖꯤꯛ ꯑꯗꯨꯝ ꯍꯤꯞꯄꯤꯌꯦ ꯑꯗꯨꯝ ꯀ ꯇꯧꯔꯤ
ꯇꯨꯝꯅꯤꯡꯉꯨꯕꯗꯣ ꯍꯥꯏꯔꯤꯁꯦ
ꯇꯨꯝꯗ ꯇꯨꯝꯅꯤꯡꯗ꯭ꯔꯤꯗ ꯑꯗꯨꯝ ꯂꯩꯔ
ꯑꯣ ꯑꯁ ꯇꯨꯝꯕꯁꯥ ꯑꯁ ꯕꯣꯏ ꯑꯃꯒꯤ ꯊꯦꯡꯅ ꯊꯦꯡꯅ ꯇꯨꯝꯕꯅꯤꯅ ꯑꯁ ꯇꯨꯝꯕ ꯌꯥꯗꯅꯦꯉꯥꯜꯂ ꯇꯨꯝꯃꯦꯕ
ꯎꯝ ꯅꯣꯏꯗꯤ ꯀꯩ ꯃꯤꯊꯦꯜ ꯃꯊꯦꯜ ꯆꯥꯔꯒꯦ
ꯑꯁ ꯉꯁꯤꯁꯦ ꯗꯥꯜꯒ ꯀꯣꯕꯤꯅꯦ ꯑꯗꯨꯒ ꯇꯤꯟ ꯄꯤꯁꯇꯣ ꯇꯆꯥꯏ
ꯎꯝ
ꯎꯝ ꯍꯕꯣꯁꯨ ꯑꯃꯨꯛ ꯐ꯭ꯔꯥꯏꯗꯦꯗꯒꯤ ꯍꯧꯗꯣꯏꯅꯦ ꯇꯧꯍꯔꯤꯁꯦ
ꯎꯝꯝ
ꯅꯣꯏꯗꯤ ꯌꯦꯡꯕ꯭ꯔꯣ ꯀꯩꯅꯣꯗꯣ ꯋꯥꯔꯜ ꯀꯞ
ꯌꯦ ꯍ
ꯑꯣ ꯑꯔꯖꯦꯟꯇꯤꯅꯥ ꯔꯣ
ꯏ ꯈꯪꯅꯦꯅ
ꯍ ꯅꯃꯔꯣ
ꯑꯗꯨ ꯅꯠꯇꯦ ꯍꯥꯏꯗꯤ ꯄꯪꯌꯦꯡ
ꯑꯣ ꯌꯥ ꯌꯥꯏꯅ ꯌꯇ꯭ ꯑꯣꯏꯅꯦꯗꯤ ꯍ ꯅ ꯀꯅꯥꯅꯪ ꯉꯝꯗꯧ ꯃꯥꯜꯂꯦꯕ ꯁꯤꯁꯦ ꯑꯕ ꯀꯞꯁꯦ
ꯈꯪꯅ ꯎ ꯉꯝꯖꯩꯉꯨꯁꯤꯡ ꯑꯃꯁꯤꯅ
ꯍ ꯍ ꯇꯨꯔꯁꯨ ꯅꯪꯅ ꯀꯩ ꯍꯥꯏꯁꯤꯔ ꯍꯣꯞ ꯈꯔ ꯂꯩꯕ ꯀꯟꯇ꯭ꯔꯤ ꯂꯩꯔꯕꯔꯕꯅꯤꯅ
ꯏꯁꯣꯔꯒꯤ ꯃꯈꯨꯠꯇ ꯂꯩꯔꯦ
ꯑꯩꯒꯤꯗꯤ ꯐ꯭ꯔꯥꯟꯁꯇ ꯉꯝꯗꯧ ꯃꯥꯜꯂꯦꯍꯦ ꯑꯣ ꯎ ꯎ ꯎꯝ ꯎꯝ ꯀꯣꯖ ꯀꯥ ꯋꯥꯅꯗꯤ
ꯀꯥꯗꯦ ꯅꯥꯛꯄꯔꯁꯤ ꯀꯥꯟꯗꯦ
ꯁ ꯀꯥꯗ꯭ꯔꯦ
ꯎꯝ
ꯑꯥ ꯀꯗ ꯅ ꯄꯥꯏꯖꯦ
ꯃꯥ ꯅꯣꯏꯅꯦ ꯀꯃꯥꯏ ꯀꯃꯥꯏꯅ ꯇꯧꯔꯤꯒꯦ ꯅꯨꯡꯉꯥꯏꯔꯤꯕꯣ
ꯑꯣ ꯑꯗꯨꯝ ꯅꯨꯡꯉꯥꯏꯔꯦꯗ ꯅꯨꯡꯉꯥꯏꯕ ꯍꯥꯏꯕꯣ ꯑꯁ ꯈꯪꯗꯦꯗ ꯍꯥꯏꯐꯝ ꯑꯃ ꯈꯪꯗꯦ ꯅꯨꯡꯉꯥꯏꯕ ꯍꯥꯏꯁꯦ ꯀꯥꯏ ꯍꯥꯏꯔꯅꯣ ꯈꯪꯗꯦ ꯈꯪꯗꯦ
ꯑꯣꯏꯔꯕ ꯅꯨꯡꯉꯥꯏꯅ
ꯇ ꯑꯩꯉꯣꯟꯒꯤ ꯁꯤꯅꯤꯌꯔ ꯑꯣꯏꯕ꯭ꯔꯣ ꯅꯪꯅ
ꯑꯥ
ꯅꯪꯉꯣꯟ ꯅꯗꯤ ꯁꯤꯅꯤꯌꯥꯔ ꯑꯣꯏꯕ꯭ꯔꯣ ꯅꯉꯦ
ꯅꯪ ꯅꯦꯗꯥ ꯅꯪ ꯆꯍꯤ ꯀꯌꯥ ꯁꯨꯔꯒꯦ
ꯑꯩꯠꯇꯤꯟ ꯑꯩꯠꯇ ꯑꯣꯏꯔꯝ ꯑꯩꯠꯇꯤꯟ
ꯍ ꯅꯅꯨꯡꯉꯣꯟꯅꯦ ꯏꯁꯅꯦꯌꯔꯟ
ꯍꯥꯥ
ꯅꯣꯡꯉꯥꯟꯜꯅ ꯑꯩꯅ ꯁꯤꯅꯦ ꯑꯣꯏꯔꯝꯃꯤ ꯑꯩꯗꯤ ꯀꯨꯟ ꯁꯨ ꯂꯧꯔꯦ
ꯑ ꯑ ꯁꯦꯝꯗꯨ ꯁꯦꯝ ꯑꯣꯏꯔꯝꯅꯦ ꯑꯗꯨꯗꯤ
ꯍꯥ
ꯁꯦꯝ ꯇꯨ ꯁꯦꯝ ꯑꯣꯏꯔꯝꯅꯤꯌꯦ
ꯅꯪ ꯍꯧꯖꯤꯛ ꯍꯥꯏꯕꯗꯤ ꯑꯦꯇꯦꯟ ꯍꯥꯏꯕ ꯅꯠꯇ꯭ꯔꯣ
ꯎꯝ
ꯑꯗꯣ ꯑꯩꯗꯤ ꯇꯅꯗꯤ
ꯕꯗꯤꯦꯔ ꯔꯦ ꯂ ꯍꯥꯗꯤ ꯅꯪ ꯇꯤꯟ ꯆꯗꯅꯤ
ꯑꯁꯦ ꯕꯦꯗ ꯗꯦ ꯇ꯭ꯋꯦꯟꯇꯤ ꯁ
ꯎꯝ ꯑꯣꯂꯤ ꯋꯥꯟ ꯏꯌꯥꯔ ꯗꯤꯐ꯭ꯔꯦꯟꯁꯗꯤ ꯁꯤꯛꯁ ꯅꯪ ꯁꯤꯛꯁ ꯑꯣꯏꯕ꯭ꯔꯥ
ꯍꯥ
ꯁꯤꯛꯁ ꯑꯣꯏꯕ꯭ꯔꯥ ꯇꯨ ꯊꯥꯎꯖꯟ ꯁꯤꯛꯁ ꯑꯣꯏꯕ꯭ꯔꯥ
ꯑ ꯍꯣꯏ ꯑꯣꯏꯔꯝꯅꯦ ꯑꯗꯨ ꯁꯤ ꯑꯁꯤ ꯖꯨꯂꯥꯏꯗ ꯂꯥꯛꯑꯅꯤ ꯑꯩ ꯀꯨꯟ ꯁꯨꯔꯦ ꯀꯝꯄ꯭ꯂꯤꯠ
ꯑꯣ ꯐꯩꯌꯦ ꯐꯩꯌꯦ ꯐꯩꯌꯦ ꯍꯥꯏ ꯁ꯭ꯀꯨꯜꯗꯤ ꯀꯗꯥꯏ ꯀꯗꯥꯏꯗ ꯈꯥ ꯄꯨꯔꯣꯅ
ꯅꯤ ꯇꯝꯄꯥꯛꯇ
ꯂꯝꯄꯥꯛ ꯍꯥꯏꯁꯦ ꯀꯥꯏꯗꯅꯣ
ꯇꯝꯄꯥꯛ ꯍꯥꯏꯔꯦ ꯇꯝꯄꯥꯛꯅ ꯀꯅꯣ
ꯑꯥ ꯃꯐꯝꯗꯣ ꯍꯥꯏꯕꯅꯤ
ꯃꯐꯝꯗ ꯏꯝꯐꯥꯜꯗꯅꯦ ꯀꯩꯅꯣ
ꯑꯣ ꯑꯦꯂꯚꯦꯟ ꯇꯨꯌꯦꯦꯜꯐꯁꯨ ꯀꯥꯕ꯭ꯔꯥ
ꯐꯇ ꯀꯍꯗꯗꯤ
ꯑꯣ ꯑꯩꯗꯤ ꯅꯪ ꯀꯥꯔꯗꯤ ꯈꯪ ꯎꯝ ꯑꯩꯅ ꯈꯪꯕ ꯁ꯭ꯀꯣ ꯑꯣꯏꯔꯗꯤ ꯑꯩ ꯈꯪꯒꯅꯤ ꯇꯧꯕ
ꯃꯤ ꯈꯪꯅꯅꯦ
ꯑ ꯀꯩꯀꯩ ꯊꯕꯛ ꯇꯧꯔꯤꯒꯦ ꯑꯗꯨꯗꯤ ꯅꯪꯗꯤ
ꯑꯩꯗꯤ ꯔꯦꯁꯇꯨꯔꯦꯟꯒꯤ ꯊꯕꯛ ꯑꯃ ꯌꯥꯎꯔꯤꯌꯦ
ꯑꯣ ꯐꯩꯌꯦ ꯐꯩꯌꯦ ꯑꯗꯨ ꯑꯩꯈꯣꯏ ꯑꯩꯗꯤ ꯍꯟꯗꯛꯅ ꯐꯥꯔꯁ ꯁꯦꯃꯤꯁꯇꯔ ꯑꯣꯏꯔꯤꯕ ꯀꯣꯂꯦꯖꯁꯦ
ꯎꯝ
ꯀꯥꯕ꯭ꯔꯥ ꯀꯥꯗꯕ꯭ꯔꯥ ꯁꯨꯝ ꯀꯥꯏꯁꯤꯔꯥ ꯇꯝꯗ꯭ꯔꯗꯤ ꯌꯥꯗꯕꯀꯣ ꯑꯗꯨꯏꯒꯤ
ꯀꯔ ꯇꯝꯕ꯭ꯔꯣ ꯆꯤꯡꯗꯔꯣ ꯇꯝꯄꯥꯛꯂꯔꯣ
ꯎꯝꯝ ꯑꯩ ꯗꯤ ꯑꯦꯝꯗ ꯇꯝꯃꯦ ꯏꯝꯐꯥꯜ ꯗꯤ ꯑꯦꯝ ꯀꯣꯂꯦꯖꯇ ꯍꯌꯦꯡꯕꯨ ꯌꯦꯡꯕ ꯂꯥꯛꯀꯦꯔꯣ
ꯀꯗꯥꯏꯗ
ꯑꯦ ꯄꯣꯅꯤ ꯒ꯭ꯔꯥꯎꯟꯗꯣ ꯈꯪꯕ꯭ꯔꯥ
ꯑ ꯉꯥꯎ ꯈ ꯆꯅꯤꯅ
ꯇꯔꯣꯨꯝꯒꯤꯗꯣ
ꯑꯪꯅ
ꯑꯝ ꯈꯪꯗ꯭ꯔꯦꯗꯤ ꯈꯪꯗ꯭ꯔꯦ ꯑꯗꯨꯗ ꯂꯩꯌꯣꯅꯦ ꯆꯩꯔꯥꯎ ꯆꯤꯡ ꯃꯅꯥꯛꯀꯤꯗꯣ ꯈꯪꯕ꯭ꯔꯥ ꯆꯩꯔꯥꯎ ꯆꯤꯡꯗꯤ ꯈꯪꯈ꯭ꯔꯕꯅꯤꯅ
ꯄꯣꯏꯈꯅꯦ
ꯑꯗꯨꯗꯒꯤ ꯈꯔ ꯆꯪꯉꯗꯤ ꯂꯩꯑꯦ ꯒ꯭ꯔꯥꯎꯟꯗ
ꯑꯣ
ꯍꯣꯏ ꯇ꯭ꯔꯥꯏꯕꯦꯜ ꯏꯁꯨꯗꯦꯟ ꯌꯨꯅꯤꯌꯟꯒꯤ ꯀꯣ ꯑꯦꯂꯦꯟ ꯀ꯭ꯂꯥꯁꯂꯔꯀ ꯁꯀꯦꯟ ꯃꯣꯏꯗꯤ ꯃꯣꯏ ꯏꯁꯄꯣꯔꯠ ꯁꯤꯟꯕ ꯑꯩꯈꯣꯏ ꯐꯣꯔꯃꯔ ꯑꯦꯛꯖꯤꯀ꯭ꯌꯨꯇꯤꯞꯁꯤꯡꯁꯨ ꯀꯧꯕꯧꯕ ꯑꯗꯨꯒꯤ
ꯑꯣ
ꯆꯠꯂꯒ ꯅꯩꯒꯦꯗꯧꯕ ꯅꯊ ꯂꯩꯕ꯭ꯔꯣ ꯅꯪꯗꯤ?
ꯑꯣꯏ ꯏꯊꯥꯟꯅ ꯂꯩꯌꯦ
ꯑꯣ ꯗꯤ ꯅꯨꯡꯉꯥꯏꯔꯝꯅꯤꯅ꯫
ꯎꯝ
ꯆꯥꯛꯁꯨ ꯊꯣꯡꯅꯤꯡꯕ ꯃꯇꯝꯗ ꯊꯣꯡ ꯆꯥꯅꯤꯡꯕ ꯃꯇꯝꯗ ꯆꯥ ꯀꯣ꯫ ꯎꯍꯨꯝ ꯅꯨꯡꯉꯥꯏꯔꯦ꯫
ꯅꯨꯡꯉꯥꯏ ꯊꯟꯅ ꯂꯩꯃꯅꯥ꯫
ꯎꯝ ꯅꯨꯡꯉꯥꯏꯔꯝꯅꯤ꯫ ꯎꯝ ꯇꯨꯝꯅꯤꯡꯕꯒꯨꯝ ꯇꯨꯝꯅꯤꯡꯅꯕꯒꯨꯝ ꯇꯧꯋꯦꯗ ꯍꯥ
ꯅꯣꯏ ꯃꯄꯥꯝꯗ ꯏꯪꯕ꯭ꯔꯣ ꯁꯥꯕ꯭ꯔꯣ
ꯑꯁ ꯈꯪꯗꯦꯗ ꯉꯁꯤꯗꯤ ꯀꯔꯤ ꯍꯥꯏꯁꯤꯔꯥ ꯅꯣꯡ ꯇꯥꯕꯅꯤꯅꯀꯣ
ꯎ
ꯈ ꯀ꯭ꯂꯥꯎꯗꯤ ꯑꯣꯏꯕꯅꯤꯅ ꯑꯗꯨꯝ ꯃꯣꯗꯔꯦꯠꯅꯦꯗ ꯏꯪꯁꯨ ꯏꯪ ꯌꯥꯝꯅꯁꯨ ꯏꯪꯗꯕ ꯌꯥꯝꯁꯨ ꯁꯥꯗꯕ
ꯎ ꯍꯣꯏ
ꯂꯩꯕ ꯅꯨꯡꯉꯥꯏꯔꯦ ꯑꯗꯨꯝ
ꯑꯣ ꯅꯣꯏꯅꯦ ꯀꯩ ꯍꯤꯟꯖꯥꯡ ꯆꯥꯏ ꯍꯥꯏꯕ꯭ꯔꯣ
ꯍꯥꯥ
ꯅꯣꯏꯀꯩꯝ ꯀꯩꯍꯦꯟꯖꯥꯡ ꯆꯥꯏ ꯍꯥꯏꯕ꯭ꯔꯣ?
ꯉꯁꯤꯔꯣ
ꯎꯝ
ꯒꯥꯡꯒꯥ ꯈꯨꯕꯤ ꯀꯦꯕꯦꯠꯁ꯫
ꯍꯥꯎꯕ꯭ꯔꯣ?
ꯍꯥꯎꯗ꯭ꯔꯗꯤ ꯐꯦꯚꯔꯥꯏꯅꯦ ꯗꯥꯜꯗꯤ꯫
ꯎꯝ ꯑꯅꯦꯇꯥꯥꯟꯅ ꯈ꯭ꯋꯥꯏꯗꯒꯤ ꯇꯟꯕ ꯍꯦꯟꯖꯥꯡ ꯑꯅꯤ
ꯎꯝ ꯑꯗꯨꯒꯤꯅꯦ ꯅꯣꯏ ꯆꯥꯎꯗ꯭ꯔꯤꯗꯣ ꯑꯃꯨꯛ ꯍꯥꯏꯔꯅꯤ ꯑꯩ
ꯆꯥꯎꯕ ꯃꯤ ꯆꯥꯎꯕ ꯍꯤꯗꯥꯛꯅꯦ ꯑꯦ ꯆꯤꯟꯖꯥꯛꯅꯦ
ꯑꯩꯗꯤ ꯍꯋꯥꯏꯖꯦ ꯄꯥꯝꯖꯗꯕ꯫
ꯃꯍꯤꯗꯣ ꯆꯥꯛꯇ ꯇꯣꯠꯂꯒꯀꯣ ꯆꯥꯕꯗꯣ ꯑꯗꯨꯒꯤ ꯕꯤꯠꯅꯤ꯫ ꯃꯣꯏꯒꯤ ꯇꯦꯁ ꯌꯨꯅꯤꯛ ꯇꯦꯁ ꯑꯃꯁꯨ ꯂꯩꯌꯦ ꯗꯥꯎꯁꯦ꯫ ꯗꯨꯒꯤ ꯆꯥꯔꯅꯦ꯫ ꯑꯗꯨꯗꯤ ꯆꯥꯔꯔꯣꯏꯗ꯫ ꯑꯗꯨꯅ ꯌꯨꯝꯒꯤ ꯆꯥꯔꯅꯦ꯫
ꯅꯣꯏꯗꯤ ꯀꯅꯥꯒ ꯂꯩꯕ?
ꯏꯃꯥꯟꯅꯕꯒ ꯂꯩꯌꯦ ꯑꯩꯗꯤ꯫
ꯎꯝ ꯃꯤ ꯀꯌꯥ?
ꯍꯥ__
ꯃꯤ ꯀꯌꯥ ꯂꯩꯃꯤꯟꯅꯕ꯭ꯔꯣ?
ꯃꯤ ꯑꯟ ꯑꯃ ꯑꯩꯒ ꯑꯅꯤ꯫ ꯍ__ ꯍꯌꯦꯡꯁꯤ ꯅꯣꯡ ꯇꯥꯔꯗꯤ ꯐꯅꯤꯗ ꯅꯣꯏ ꯃꯐꯝꯁꯨ ꯅꯣꯡ ꯇꯥꯕ꯭ꯔꯣ ꯉꯁꯥꯏ ꯀꯥꯟꯗꯣ?
ꯉꯁꯥꯏꯁꯦ ꯉꯁꯥꯏꯗ ꯈꯖꯤꯛ ꯈꯖꯤꯛꯇꯪ ꯇꯥꯔꯝꯃꯦꯕ ꯅꯥꯟꯗꯤ꯫
ꯎꯝ ꯑꯦ ꯅꯣꯡ ꯇꯥ ꯇꯥꯔꯗꯤ ꯐꯥꯅꯤ ꯍꯌꯦꯡꯁꯦ ꯆꯣꯠꯂꯗꯤ ꯃꯁ ꯅꯥꯕ ꯅꯨꯡꯉꯥꯏꯇꯣꯏꯅ ꯍꯌꯦꯡ
ꯎꯝ
ꯑꯗꯨꯒꯤ ꯑꯣ ꯉꯅꯥꯅꯦꯕ ꯒ꯭ꯔꯥꯎ ꯆꯠꯂꯗꯤꯀꯣ ꯉꯅꯥ ꯅꯨꯡꯉꯥꯏꯇꯕ
ꯎꯝ
ꯇꯅꯤꯩꯗ ꯋꯦꯗꯔ ꯃꯇꯥꯁꯤꯒ ꯁꯄꯤꯤ ꯂꯆꯦ ꯇꯥꯔꯣ
ꯍꯣꯏ ꯇꯥꯏꯌꯦ
ꯎꯝ ꯅꯪ ꯅꯪ ꯅꯪꯗꯤ ꯄꯨꯡ ꯀꯌꯥ ꯀꯌꯥ ꯇꯨꯝꯕ꯭ꯔꯣ?
ꯑꯩꯗꯤ ꯃꯇꯝ ꯂꯩꯇꯦꯗ ꯑꯗꯨꯝ ꯇꯨꯝꯅꯤꯡ ꯃꯇꯝꯝꯇꯨꯝꯃꯦ꯫
ꯇꯨꯝꯅꯤꯡ ꯇꯨꯝꯅꯤꯡꯉ ꯃꯇꯥꯗ ꯇꯨꯝꯕ꯫
ꯎꯝ
ꯅꯨꯡꯉꯥꯏꯔꯤꯅꯦ ꯍꯧꯥꯒꯠꯄꯗꯤ ꯑꯃꯨꯛ
ꯑꯋꯥꯠ ꯐꯟꯅꯦ ꯑꯩꯠ ꯑꯩꯠꯊꯥꯔꯇꯤ ꯅꯨꯡꯃꯥꯏꯅ__
ꯑꯣ ꯅꯣꯏ ꯅꯣꯏ ꯊꯕꯛꯇꯤ ꯀꯝ ꯀꯥꯟꯗ ꯇꯧꯕ ꯑꯁꯤ ꯍꯥꯏꯗꯤ ꯇꯥꯏꯃꯤꯡꯗꯣ?
ꯑꯣ ꯑꯗꯨꯒ ꯏꯚꯤꯅꯤꯡꯗ ꯄꯨꯡ ꯀꯌꯥ ꯂꯣꯏꯕ?
ꯁꯚꯦꯟ
ꯑ ꯊꯦꯡꯕꯒꯨꯝ ꯇꯧꯋꯦꯀꯣ
ꯍꯦꯡꯀꯥꯏ
ꯑꯣ ꯅꯪꯅꯥꯉꯕ꯭ꯔꯣ ꯅꯪ ꯂꯩꯥꯏꯕ ꯃ ꯐꯪꯂ
ꯎꯝ ꯂꯞꯅꯥꯏꯅꯦ
ꯂꯄꯦ
ꯎꯝ
ꯑꯣ ꯑꯗꯨꯗꯤ ꯍꯟꯕꯗꯗꯤ ꯒꯥꯔꯤ ꯂꯩꯕ꯭ꯔꯣꯅ
ꯑꯣꯏ
ꯑꯗꯨ ꯂꯩꯗꯤ ꯐꯥꯏꯅꯦꯜꯒꯤ ꯂꯩꯇ꯭ꯔꯗꯤ ꯍꯟꯕ ꯋꯥꯔꯝꯒꯅꯤ ꯂꯥꯛꯞꯄꯗꯤ ꯅ ꯅ ꯅꯣꯏ ꯁꯨꯇꯤ ꯁꯨꯇꯤꯒꯨꯝꯕꯗꯤ ꯑꯗꯨꯝ ꯄꯤꯕ꯭ꯔꯣ ꯑꯩꯕꯨ ꯏꯁꯇꯔꯗꯦꯒꯨꯝꯕ
ꯍꯣꯏꯅꯦ ꯁꯨꯇꯤ ꯂꯧꯅꯤꯡꯕ ꯑꯃꯗ ꯂꯕ ꯌꯥꯏ
ꯎꯝ ꯑꯩ ꯅꯨꯡꯉꯥꯏꯔꯝꯅꯤꯅ ꯊꯕꯛ ꯑꯃꯒꯤꯩꯒꯤ ꯃꯐꯝꯗ
ꯍꯣꯏ ꯅꯅꯨꯡꯥꯏ ꯍꯞꯇꯥ ꯑꯃꯗ ꯍꯞꯇꯥ ꯑꯃꯗ ꯃꯥꯗꯧꯕ ꯌꯥꯏ
ꯑꯣ ꯅꯃꯥꯟꯅꯕꯤꯁꯤꯡꯒ ꯎꯝ ꯎ ꯇꯀꯥꯏꯗ ꯇꯧꯕ ꯎ ꯊꯕꯛꯇꯣ ꯀꯩꯅꯣ ꯁꯕ꯭ꯔꯣ ꯅꯪꯅꯣ
ꯍꯣꯏ
ꯑꯣ ꯅꯨꯡꯉꯥꯏꯔꯝꯅꯦ ꯑꯗꯨꯗꯤ ꯗꯣꯏ ꯄꯣꯜꯂꯗꯤ
ꯎꯂꯦ
ꯍꯟꯗꯛꯀ ꯇꯧꯕꯗꯨꯗꯤ ꯅꯨꯡꯉꯥꯏꯇꯕꯅꯦꯕ ꯊꯕꯛꯇꯣ ꯑꯩꯈꯣꯏ ꯈꯪꯅꯕ ꯃꯤ ꯑꯃ ꯑ ꯑꯍꯨꯝ ꯂꯩꯁꯨ ꯑꯗꯨꯝ ꯅꯨꯡꯉꯥꯏꯔꯕꯅꯤ
ꯎꯝ
ꯉ ꯇꯨꯝꯕꯗꯨ ꯌꯥꯗꯦꯅꯦ
ꯄꯁꯦ
ꯎꯝ ꯊꯦꯡꯉ ꯊꯦꯡꯉ ꯊꯦꯡꯉꯦ ꯇꯨꯝꯃꯅꯤꯅ ꯅꯣꯏꯒꯤ ꯃꯐꯝꯗꯣ ꯀꯥꯡ ꯌꯥꯝꯕ꯭ꯔꯣ
ꯑꯩ ꯐꯝ ꯀꯥꯡ ꯌꯥꯝꯃꯦ
ꯑꯩꯈꯣꯏꯗꯁꯨ ꯀꯩ ꯍꯥꯏꯁꯤꯔ ꯌꯥꯝꯗꯤ ꯌꯥꯝꯃꯤ ꯃꯣꯏꯁꯦ